ꯍꯜꯂꯣ
ꯍꯜꯂꯣ ꯇꯥꯔꯕꯣ
ꯍꯣꯏ ꯇꯥꯏꯌꯦ ꯀꯩꯗꯧꯔꯤꯅꯣ
ꯑꯣ ꯑꯩꯁ ꯁꯨꯝ ꯂꯩꯔꯝꯕꯅꯦ ꯔꯦꯁ ꯇꯧꯔꯒ
ꯑꯥ ꯑꯥ ꯊꯕꯛ ꯆꯠꯂꯨꯕ꯭ꯔꯣ
ꯑꯥꯎ ꯊꯕꯛ ꯆꯠꯄ
ꯑꯣ ꯑꯠꯆꯥ ꯑꯠꯆꯥ ꯑꯩꯁꯨ ꯊꯕꯛ ꯍꯜꯂꯛꯗ ꯉꯥꯏꯔꯤ
ꯑꯣ
ꯀꯩ ꯀꯩ ꯍꯣꯠꯅꯔꯤꯒꯦ ꯍꯟꯗꯛꯇꯤ
ꯍꯟꯗꯛꯇꯤ ꯑꯁ ꯀꯩꯅꯣ ꯇꯧꯋꯤ ꯁꯨꯝ ꯂꯩꯔꯤ ꯑꯣꯖꯥ ꯃꯆꯥ ꯑꯃ ꯑꯣꯏꯔꯒ ꯁꯨꯝ ꯂꯩꯔꯤ
ꯑꯥ
ꯑꯥ
ꯑꯉꯥꯡ ꯃꯣꯗꯤꯡ ꯇꯧꯕ ꯀꯩꯀꯩꯅꯣ ꯇꯧꯕꯁꯦ ꯑꯁ ꯂꯥꯏꯅꯁꯨ ꯆꯥꯟꯕꯤꯕꯅꯤ ꯂꯥꯏꯅꯁꯨ ꯑꯇꯩ ꯑꯇꯩ ꯊꯕꯛ ꯍꯣꯠꯅꯔꯁꯨꯀꯣ ꯑꯥ
ꯑꯥ
ꯗꯨꯅꯦ
ꯑꯗꯨꯗꯤ ꯀꯩ ꯀꯩ ꯇꯧꯔꯤꯒꯦ ꯍꯧꯖꯤꯛꯀꯥꯟꯁꯤꯕꯣ
ꯕꯟ ꯅꯨꯡ ꯕꯟ ꯀꯔꯤ ꯀꯔꯥ ꯌꯥꯝꯃꯟꯕꯗꯨ ꯍꯟꯗꯛ ꯀ ꯊꯥ ꯑꯃ ꯑꯅꯤ ꯑꯣꯏꯔꯦꯗ ꯁꯨꯇꯤ ꯂꯧꯔꯒ ꯑꯗꯨꯝ ꯂꯩꯔꯤꯕ
ꯈꯪꯗꯤꯍꯦ ꯍ ꯍꯪꯉꯣ ꯑꯩꯈꯣꯏ ꯇꯗ ꯍꯥꯎ ꯗꯦꯞꯇꯣꯞ ꯀꯩꯗꯧꯕ
ꯇꯥꯕ꯭ꯔꯥ
ꯍꯥꯎ ꯇꯥꯏ ꯇꯥꯏ
ꯑꯥ ꯍꯟꯗꯛꯀꯥꯟꯁꯤ ꯏꯔꯥꯡꯅ ꯃꯔꯣꯟ ꯑꯃ
ꯑꯧ ꯑꯗꯨꯅꯦ
ꯒꯥꯔꯤ ꯆꯠꯊꯣꯛ ꯆꯠꯁꯤꯟ ꯆꯠꯄ ꯐꯪꯗꯕꯅ ꯃꯔꯣꯟ ꯑꯃ ꯊꯕꯛꯁꯤ ꯌꯥꯝ ꯍꯣꯜꯗꯅ ꯂꯣꯏꯅꯃꯛ ꯂꯩꯔꯤꯅꯤ
ꯃꯥꯅꯦ ꯃꯥꯅꯦ ꯊꯕꯛꯁꯦ ꯂꯣꯏ ꯄꯦꯟꯗꯤꯡꯗ ꯂꯣꯏ ꯂꯩꯕ
ꯎꯝ ꯌꯥꯗ꯭ꯔꯦ ꯆꯥꯔꯒ ꯇꯨꯝꯂꯒ ꯊꯛꯂꯒ ꯍꯤ ꯎꯨꯞꯂꯒ ꯁꯤ ꯉꯥꯛꯇ ꯉꯥꯏꯔꯦ ꯍꯟꯗꯛꯁꯦ
ꯎꯝ ꯂꯥꯏꯔꯕ ꯑꯩꯈꯣꯏꯗꯗꯤ ꯌꯥꯝ ꯋꯥꯕꯀꯣ
ꯑꯁ ꯑꯁꯦꯡꯕ ꯃꯇꯝꯅ ꯄꯨꯁꯤꯜꯂꯛꯄ ꯖꯥꯠꯗ ꯈꯪꯗ꯭ꯔꯦꯅꯦ
ꯃꯥꯅꯤ ꯑꯗ ꯏꯅꯥꯛ ꯈꯨꯟꯕꯗꯤ ꯑꯗꯨꯝ ꯅꯨꯡꯉꯥꯏꯕ ꯈꯪꯗꯦ
ꯑꯗꯨꯅꯤ ꯀꯅꯥꯒꯨꯝꯕꯅ ꯁꯤ ꯃꯇꯝꯁꯤꯗ ꯄꯩꯁꯥ ꯇꯥꯟꯕꯒꯤ ꯆꯥꯟꯁ ꯂꯧꯕ ꯀꯥꯡꯕꯨ ꯑꯃ ꯂꯩꯔꯤꯅꯦ ꯃꯤ ꯅꯗꯤ ꯋꯥꯔꯤ ꯉꯩꯁꯤꯗ
ꯎ ꯄꯩꯁꯥ ꯇꯥꯟꯕ ꯑꯗꯨꯝ ꯅꯨꯡꯉꯥꯏꯕ ꯃꯐꯝ ꯂꯩ
ꯑ ꯃꯤ ꯍꯥꯏꯗꯤ ꯖꯥꯠ ꯖꯥꯠꯅꯤꯅꯦ
ꯃꯥꯅꯦ
ꯑꯩꯈꯣꯏꯅ ꯁꯤꯗ ꯋꯥꯔꯒ ꯁꯤꯔꯝꯗꯥꯏ ꯂꯩꯔꯤꯉꯩꯁꯤꯗ ꯃꯤ ꯑꯃꯁꯤꯡ ꯍꯔꯥꯎ ꯍꯔꯥꯎ ꯆꯠ ꯂꯩꯔꯝꯃꯤ
ꯎꯝ ꯀꯩ ꯌꯦꯟꯖꯥꯡ ꯆꯥꯔꯒꯦ ꯉꯁꯤꯗꯤ
ꯑꯥ ꯑꯁ ꯍꯟꯗꯛꯁꯤꯗꯤ ꯆꯝꯐꯨꯠ ꯉꯥꯛꯇ ꯉꯥꯏꯔꯦꯗ
ꯑꯣ
ꯑꯩꯗꯤ ꯁꯤꯖꯟ ꯂꯥꯛꯑꯕꯅꯤꯅꯀꯣ ꯑꯍꯣꯏ ꯍꯟꯗꯛ ꯆꯤꯡꯗ ꯂꯩꯌꯦ ꯍꯣꯏ ꯆꯤꯡꯗ ꯂꯩꯌꯦ ꯇꯝꯄꯥꯛ ꯀꯨꯝꯒꯦ ꯍꯥꯏꯕꯗ ꯑꯁ ꯊꯕꯛꯇ ꯌꯥꯔꯛꯇ꯭ꯔꯕ ꯑꯗꯨꯒꯤ ꯌꯥꯕꯨ ꯌꯥꯔꯗꯤ ꯃꯊꯪ ꯍꯞꯇꯥꯒꯨꯝꯕꯗ ꯀꯨꯝꯂꯛꯀꯦ ꯍꯥꯏꯅ ꯌꯦꯡꯗꯤ ꯌꯦꯡꯉꯤ
ꯑꯣꯀꯦ ꯑꯣꯀꯦ ꯆꯤꯡꯁꯤꯕꯨ ꯀꯩ ꯀꯩ ꯑꯍꯥꯎ ꯑꯍꯥꯎꯕ ꯀꯩ ꯀꯩ ꯇꯧꯔꯤꯒꯦ
ꯑꯩꯈꯣꯏ
ꯂꯝꯗꯝꯗ ꯊꯧꯅꯔꯤꯕ ꯃꯈꯩꯗꯤ ꯑꯗꯨꯝ ꯌꯥꯝꯗꯦ ꯍꯥꯏꯕ ꯋꯥꯅꯤ ꯑꯗꯨꯝ ꯊꯣꯛꯂꯤꯗ ꯁꯪꯈꯔꯥꯎꯕꯨꯅꯦ ꯑꯁ ꯎꯝ
ꯍꯣꯏ ꯑꯗꯨꯅꯤꯅꯦ
ꯎꯝ
ꯑꯍꯥꯎꯕꯁꯤ
ꯅꯣꯏ ꯑꯗꯣꯝꯗꯗꯤ ꯌꯥꯝ ꯂꯣꯏꯅꯃꯛ ꯐꯪꯂꯝꯅꯤꯅ
ꯑꯥꯎ ꯈꯔꯗꯤ ꯐꯪꯉꯦ
ꯎꯝ ꯅꯣꯏꯗꯤ ꯅꯨꯡꯉꯥꯏꯅꯤ
ꯎꯝ ꯁꯥꯖꯦ ꯁꯥ ꯑꯍꯥꯎꯕꯁꯦ ꯀꯩꯅ ꯍꯥꯎꯔꯤꯒꯦ ꯍꯧꯖꯤꯛꯀꯥꯟꯁꯤꯕꯣ ꯆꯤꯡꯗꯁꯦ
ꯁꯥ ꯑꯍꯥꯎꯕꯁꯤ ꯂꯝ ꯑꯣꯛꯒꯨꯝꯕ ꯀꯩ ꯀꯩꯅꯣ ꯑꯗꯨ ꯆꯤꯡꯗ ꯖꯪꯒꯜꯗꯒ ꯊꯣꯛꯂꯛꯄꯗꯨꯗꯤ ꯍꯥꯎꯕꯗꯤ ꯍꯥꯎꯕꯗꯤ ꯍꯦꯜꯂꯤ ꯑꯗꯨꯃꯛ ꯄꯥꯛ ꯐꯪꯗꯔꯦꯅꯤ
ꯍꯣꯏꯅꯦ ꯆꯤꯡ ꯆꯤꯡꯒꯤ ꯌꯦꯟꯗꯨꯗꯤ
ꯑꯗꯨꯕꯨꯗꯤ ꯍꯥꯎꯋꯤꯗ
ꯑꯥ ꯑꯁ ꯑꯗꯨ ꯑꯝꯇꯪ ꯂꯣꯏꯅꯤꯡꯉꯤꯅꯦ ꯑꯩꯗꯤ ꯃꯆꯥꯗꯣ
ꯎꯝ ꯑꯥ ꯅꯍꯥꯟ ꯇꯨ ꯊꯥꯎꯖꯟ ꯀꯌꯥꯗ꯭ꯔꯥ ꯑꯩ ꯃꯔꯨꯝꯗꯣ
ꯑꯥ
ꯃꯔꯨꯝꯗꯣ ꯑꯩ ꯖꯪꯒꯜꯗꯒꯤ ꯈꯨꯠꯂꯛꯄ
ꯑꯥ
ꯑꯗꯨꯗ ꯀꯛꯆꯤꯡ ꯅꯨꯄꯥ ꯑꯃꯅ ꯂꯧꯈꯤꯕꯅꯦꯕ ꯃꯥ ꯀꯥꯎꯅ ꯌꯦꯟꯒꯤ ꯀꯝꯄꯤꯇꯤꯁꯟꯆꯠ ꯆꯠꯄ ꯃꯥꯜꯂꯦ ꯑꯗꯨ ꯅꯨꯄꯥꯗꯣ
ꯑꯣ
ꯑꯁ ꯃꯔꯨꯞ ꯑꯃꯗ ꯂꯤꯁꯤꯡ ꯑꯅꯤ ꯄꯤꯒꯦ ꯍꯥꯏꯕ ꯋꯥꯅꯦꯕ ꯑꯩꯗꯤ ꯌꯥꯝ ꯑꯩꯗꯤ ꯒꯞ ꯇꯧꯕ꯭ꯔꯥ ꯕꯤꯠꯇ ꯍꯥꯏꯔꯛꯄ꯭ꯔꯥ ꯍꯥꯏꯅ ꯁꯨꯝ ꯈꯜꯂꯨꯕ ꯑꯁꯦꯡꯕ ꯂꯩꯌꯦ ꯍꯥꯏꯔꯒ ꯑꯩ ꯑꯁꯦꯡꯕꯅꯦ ꯄꯤꯒꯦ ꯄꯤꯒꯦ ꯄꯨꯔꯛꯑꯣ ꯄꯨꯔꯛꯑꯣ ꯍꯥꯏꯅ ꯍꯥꯏꯕꯀꯣ ꯃꯥꯅ ꯍꯥꯏꯔꯛꯄ ꯑꯗꯨꯗ ꯑꯩ ꯃꯔꯤ ꯄꯨꯔꯛꯄꯅꯦꯕ
ꯑꯥ
ꯂꯤꯁꯤꯡ ꯑꯃꯃꯝ ꯄꯤꯕ ꯃꯥꯅ
ꯑꯥ
ꯑꯩꯅ ꯍꯪꯕ ꯅꯪ ꯀꯩꯗꯧꯅꯕꯅꯣ ꯁꯤꯗ ꯍꯥꯏꯔꯦ ꯑꯁ ꯀꯩꯅꯣꯗ ꯌꯦꯟ ꯃꯥꯏ ꯀꯔꯤ ꯍꯥꯏꯁꯤꯔꯥ ꯃꯣꯏꯒꯤ ꯀꯣꯛꯂꯝꯗꯥꯏꯗ ꯃꯥ ꯑꯗꯨꯗ ꯍꯥꯞꯆꯟꯗꯕꯅꯤ ꯍꯥꯏ ꯑꯗ ꯌꯦꯟ ꯃꯔꯛꯇꯨꯗ ꯑꯗꯨꯝ ꯆꯛ ꯑꯥ ꯌꯦꯟ ꯃꯔꯛꯇꯨꯗ ꯆꯥꯎꯍꯜꯂꯒ ꯃꯥꯁꯤ ꯂꯥꯁꯇ ꯑꯩꯅ ꯈꯪꯅꯕꯁꯤ ꯀꯥꯎꯅ ꯌꯦꯟꯗꯀꯣ ꯁꯤꯖꯤꯟꯅꯅꯤꯡꯉꯥꯏ ꯍꯥꯏꯔꯤꯅꯦ
ꯑꯣ
ꯃꯣꯏꯁꯤ ꯒꯦꯝꯂꯤꯡꯒꯤ ꯇꯧꯕ ꯃꯥꯂꯦ
ꯎꯝ
ꯀꯛꯆꯤꯡ ꯈꯨꯅꯧꯒꯤ ꯅꯨꯄꯥ ꯑꯃꯅꯤ
ꯑꯣ
ꯄꯥꯛ ꯐꯪꯕ ꯉꯝꯗ꯭ꯔꯦꯗ ꯍꯟꯗꯛ ꯀꯥꯟꯁꯤꯗꯤ
ꯑꯣ ꯑꯁ ꯑꯗꯨꯅꯤꯅꯦ ꯆꯤꯡꯒꯤ ꯌꯦꯟꯗꯣ ꯄꯥꯝꯃꯤꯅꯦ
ꯍꯥꯏꯗꯤ ꯄꯤꯛ ꯄꯤꯛꯑꯒꯁꯨ ꯍꯥꯎꯁꯨ ꯍꯥꯎꯕꯀꯣ ꯃꯥꯁꯦ
ꯑ ꯑꯁ ꯃꯈꯣꯡꯒꯗꯤ ꯆꯥꯅꯤꯡꯉꯥꯏ ꯂꯩꯇꯦꯗ ꯃꯈꯣꯡꯒꯁꯤ ꯑꯥ ꯌꯣꯠꯀ ꯆꯞ ꯃꯥꯟꯅꯕꯅꯤꯅꯤ ꯀꯟꯕꯒꯤ ꯆꯥꯡꯗꯣ ꯑꯥ ꯏꯃꯨ ꯃꯨꯔꯒ ꯃꯨꯇ꯭ꯔꯤꯛ ꯃꯨꯔꯒ ꯍꯥ ꯌꯣꯠ ꯁꯥꯏꯕꯒ ꯆꯞ ꯃꯥꯟꯅꯕꯅꯤꯅꯦ
ꯍꯣꯏ ꯑꯗꯨꯅꯤ ꯐꯁꯨ ꯐꯖꯩꯑꯦꯕꯀꯣ ꯃꯃꯩꯒꯗꯣ ꯇꯧꯕꯗꯣ
ꯑꯥ ꯐꯖꯩ ꯃꯥꯒꯤ ꯀꯨꯆꯨ ꯀꯨꯔꯦꯡ ꯑꯗꯨ
ꯃꯇꯨꯁꯨ ꯌꯥꯝꯕ ꯃꯣꯏꯁꯦ
ꯎꯝ ꯃꯇꯨ ꯌꯥꯝꯃꯦ
ꯑ ꯑꯗꯨꯒꯗꯤ ꯃꯁꯥꯗꯤ ꯌꯥꯎꯗꯕ
ꯑꯥ ꯃꯁꯥꯗꯤ ꯄꯤꯛꯑꯦ
ꯑ ꯑ
ꯃꯇꯨ ꯌꯥꯝꯕꯗꯨ ꯑꯣꯏꯔꯝꯅꯤꯅ ꯏꯪꯕ ꯃꯐꯝ ꯀꯩ ꯀꯩꯅꯣ ꯋꯦꯗꯔ ꯃꯌꯥꯝ ꯑꯦꯗꯖꯁ ꯇꯧꯕ ꯉꯝꯃꯤꯁꯦ
ꯃꯥꯅꯦ ꯑꯗꯒꯤ ꯃꯣꯏꯗꯤ ꯑ ꯀꯩꯅꯣꯅꯤꯗꯣ ꯖꯪꯒꯜꯗ ꯂꯩꯕ ꯌꯦꯟꯅꯤꯗꯣ ꯄꯥꯏꯕꯁꯨ ꯉꯝꯕꯅꯤꯕꯣ
ꯎꯝ ꯁꯤꯡꯕꯁꯨ ꯃꯣꯏꯅ ꯍꯦꯜꯂꯦ ꯁꯤꯡꯕꯗꯣ
ꯑꯥ ꯑꯧ
ꯑꯁ ꯃꯤ ꯈꯨꯟꯖꯦ ꯑꯥ ꯃꯆꯥꯁꯤꯡꯗꯣ ꯍꯦꯛ ꯎꯝ ꯎꯝ ꯀꯔꯤ ꯍꯥꯏꯁꯤꯔ ꯎ ꯃꯅꯥ ꯃꯔꯛꯇ ꯍꯦꯛ ꯆꯦꯟꯁꯤꯟꯈꯤꯕꯗ ꯁꯨꯛ ꯄꯤꯛꯄ ꯖꯒꯥꯗꯨꯗ ꯊꯤꯕ ꯁꯨꯛꯐꯪ ꯐꯪꯗꯦꯅꯤ
ꯊꯤꯡꯕꯒꯤ ꯆꯥꯡꯗꯨ
ꯍꯣꯏ
ꯑꯗꯨꯅꯤꯅꯦ
ꯑꯁ ꯐꯖꯔꯦ ꯋꯥꯔꯤ ꯍꯩꯗꯤ ꯍꯩ ꯁꯤꯡꯕꯅꯦ ꯃꯣꯏꯁꯨ
ꯎꯝ
ꯑꯁ ꯁꯋꯥꯏꯗ ꯁꯨꯝ ꯀꯩꯅꯣꯅꯤꯗ ꯐꯥꯖꯤꯜꯂꯒ ꯂꯩꯇꯕ ꯌꯦꯟ ꯑꯣꯏꯕꯒꯤ ꯐꯥꯖꯤꯟꯕ ꯌꯦꯟꯗꯤ ꯄꯪꯕꯅꯦꯕ
ꯄꯪꯖꯟꯕꯅꯦꯕ ꯑꯗꯨꯅ ꯀꯣꯏꯆꯠ ꯆꯠꯄ ꯑꯣꯏꯕꯅꯤꯅ ꯃꯣꯏꯁꯦ
ꯎꯝ
ꯆꯤꯡꯕ
ꯃꯤꯁꯦ ꯁꯨꯃꯥꯏꯟ ꯇꯧꯕ ꯃꯥꯜꯂꯦꯀꯣ ꯁꯨꯝ ꯂꯩꯕꯁꯤꯗꯤ ꯄꯥꯡꯖꯟꯕ ꯃꯥꯜꯂꯦ
ꯃꯥꯅꯦ ꯍꯣꯏꯅ ꯑꯗꯨꯒ ꯃꯣꯏꯁꯨ ꯀꯩ ꯍꯥꯏꯇꯥꯔꯦ ꯑꯗꯨꯒꯨꯝꯕꯁꯨ ꯍꯩꯇꯕꯁꯨ ꯌꯥꯗꯕ ꯀꯩꯒꯤ ꯍꯥꯏꯗꯤ ꯃꯣꯏꯒꯤ ꯄ꯭ꯔꯤꯗꯤꯌꯦꯇꯔꯁ ꯃꯌꯥꯝꯁꯨ ꯂꯩꯗꯅꯀꯣ ꯖꯪꯒꯜꯗꯨꯗ ꯑꯗꯨꯅ ꯁꯤꯡꯗꯕꯁꯨ ꯌꯥꯗꯕ ꯃꯣꯏꯁ ꯍꯗꯨꯅ ꯁꯨꯅꯤ
ꯎꯝ
ꯁꯥꯎꯟ ꯈꯤꯇꯪ ꯐꯪꯕꯔ ꯁꯦ ꯁꯦ ꯁꯦ ꯆꯦꯟꯒꯤꯗꯧ ꯅꯣꯏꯁꯦ
ꯑ ꯑꯗꯨꯅꯤ ꯃꯣꯏꯒꯤ ꯏꯟꯁꯇꯤꯡ ꯍꯥꯏꯁꯤꯔꯥ ꯀꯔꯤ ꯍꯥꯏꯁꯤꯔꯥ ꯃꯣꯏꯒꯤ ꯌꯥꯝ ꯁꯦꯟꯁꯤꯇꯤꯞ ꯇꯧꯕ ꯑꯃ ꯂꯩꯌꯦꯕ ꯎꯝ ꯃꯣꯏꯒꯤꯁꯦ ꯃꯤꯅ ꯃꯤ ꯑꯇꯩꯒ ꯇꯣꯉꯥꯟꯅꯦꯕ
ꯎꯝ
ꯉꯁꯤ ꯅꯨꯃꯤꯠꯗꯤ ꯍꯥꯏꯗꯤ ꯀꯔꯝꯃꯥꯏ ꯇꯧꯔꯤꯒꯦ ꯅꯨꯡꯉꯥꯏꯔꯤꯕ꯭ꯔꯣ
ꯑꯦ ꯉꯁꯤꯗꯤ ꯅꯨꯡꯉꯥꯏꯔꯤ ꯉꯁꯤ ꯑꯣ ꯉꯁꯤ ꯅꯨꯡꯉꯥꯏꯔꯤ ꯑ ꯑꯦꯂꯚꯦꯟ ꯇꯨꯋꯦꯜꯞ ꯂꯧꯋꯦ
ꯑꯥ ꯑꯦ ꯎꯝ ꯅꯣꯡꯃꯗ ꯑꯥ ꯄꯦꯔꯦꯠ ꯀꯌꯥ ꯀꯌꯥꯃꯨꯛꯗꯤ ꯊꯨꯡꯕ꯭ꯔꯥ
ꯄꯦꯔꯦꯠ ꯑꯍꯨꯝ ꯑꯍꯨꯝ ꯃꯔꯤ ꯑꯗꯨꯃꯥꯏꯅ ꯊꯨꯡꯏ
ꯑꯣ ꯆꯦꯁ ꯆꯦꯁ
ꯍ
ꯏꯂꯚꯦꯟ ꯇꯨꯌꯦꯜꯞ ꯀꯥꯒꯔꯗꯤ ꯀꯩꯅꯣꯗ ꯀ꯭ꯂꯥꯁ ꯂꯧꯕꯁꯦ ꯈꯔ ꯅꯨꯡꯉꯥꯏꯔꯝꯅꯦ ꯍꯥꯏꯗꯤ ꯃꯦꯆꯌꯨꯔꯤꯇꯤ ꯄꯦꯔꯦꯠ ꯂꯥꯛꯔꯕꯅꯤꯅꯀꯣ ꯄ꯭ꯔꯥꯏꯃꯔꯤꯒ ꯃꯠ ꯈꯥꯗꯗꯤ ꯑꯁ ꯑꯩꯒ ꯑꯣꯏꯔꯝꯃꯗꯤ ꯁꯨꯞꯍꯩ ꯍꯩꯔꯔꯣꯏꯗ
ꯑꯗꯨꯅꯤ
ꯑꯝ
ꯏꯌꯦ ꯑꯗꯣ ꯑꯥ ꯀꯔꯤ ꯀꯔꯤ ꯀꯔꯤ ꯆꯤꯡꯗꯗꯤ ꯂꯧꯁꯤꯡꯁꯤ ꯀꯃꯥꯏ ꯇꯧꯒꯦ
ꯂꯧꯆꯤꯡꯁꯤꯁꯦ ꯍꯧꯖꯤꯛꯁꯦ ꯑꯗꯨꯝ ꯁꯨꯅꯔꯤ ꯅꯣꯡꯁꯨ ꯃꯔꯥꯡ ꯀꯥꯏꯅ ꯐꯪꯅꯩ ꯍꯟꯗꯛꯁꯤꯅ ꯊꯦꯡꯕꯗꯤ ꯈꯔꯗꯤ ꯊꯦꯡꯅ ꯐꯪꯉꯦ ꯑꯗꯨꯕꯨ ꯍꯟꯗꯛ ꯍꯟꯗꯛꯄꯨꯗꯤ ꯑꯗꯨꯝ ꯅꯨꯡꯉꯥꯏꯔꯤꯗ ꯕꯥꯏꯗꯋꯨꯗ ꯂꯥꯁ ꯋꯤꯛ ꯑꯣꯞ ꯗꯤꯁ ꯖꯨꯂꯥꯏ ꯀꯣ
ꯎꯝ
ꯑꯗꯨ ꯂꯣꯏꯃꯛ ꯂꯣꯏꯁꯟꯗꯧ ꯃꯥꯜꯂꯦ
ꯐꯔꯦꯅꯦ
ꯇꯝꯄꯥꯛꯂꯣꯝꯗꯤ ꯂꯣꯏꯁꯟꯅꯕ ꯍꯧꯔꯝꯃꯅꯤ ꯅꯠꯇ꯭ꯔꯒ ꯀꯃꯥꯏ ꯇꯧꯔꯤꯒꯦ
ꯈꯪꯗꯦ ꯏꯁꯤꯡ ꯂꯩꯕ ꯂꯩꯇꯕ ꯇꯧꯔꯤꯅꯦ ꯁꯋ꯭ꯥꯏ ꯏꯁꯤꯡ ꯇꯥꯕ ꯇꯥꯗꯕꯥ ꯇꯝꯄꯥꯛꯇ
ꯑ ꯑꯥ
ꯕꯨꯇꯨꯟ ꯈꯪꯗ‌ꯦ ꯇꯧꯋꯤꯁ
ꯇꯝꯄꯥꯛꯇꯁꯨ ꯊꯥꯏꯅꯒꯨꯝꯅ ꯌꯥꯝꯗ꯭ꯔꯦꯅꯦ ꯇꯝꯄꯥꯛ ꯂꯧꯁꯦ ꯍꯥꯏꯗꯤ ꯑ ꯂꯝ ꯂꯧꯕ ꯕꯤꯜꯗꯤꯡ ꯁꯥꯕ ꯑꯗꯨ ꯑꯗꯥ ꯀꯩꯅꯣ ꯆꯪꯁꯤꯜꯂꯛꯄꯒꯤ
ꯃꯥꯅꯦ ꯃꯥꯅꯦ ꯑꯗꯨꯅꯤꯅꯦ ꯄ꯭ꯔꯗꯛꯁꯟꯗꯤ ꯂꯩꯇꯕ ꯑ ꯄ꯭ꯔ ꯄ꯭ꯔꯗꯛꯁꯟꯗꯤ ꯂꯩ ꯑ ꯄ꯭ꯔꯗꯛꯁꯟꯗꯤ ꯂꯩꯇꯕ ꯑꯗ‌ꯣ ꯏ ꯆꯥꯒꯗꯕ ꯃꯤꯗꯤ ꯌꯥꯝꯕ
ꯑꯥ
ꯇꯧꯋꯤꯁ
ꯀꯟꯖꯨꯝꯁꯟ ꯏꯁ ꯕꯤꯒꯔ ꯗ‌ꯦꯟ ꯀꯩꯅꯣ ꯍꯥꯏꯕꯅ‌ꯦ ꯁꯄ꯭ꯂꯥꯏꯔ ꯍꯥꯏꯕꯗ‌ꯣ ꯈꯪꯗꯔꯤꯅꯦ ꯍꯟꯗꯛ ꯃꯇꯝꯁꯤꯅ
ꯑꯥ
ꯊꯥꯏꯅꯩ ꯏꯄꯥ ꯏꯄꯨꯁꯤꯡꯅ ꯗ‌ꯣ
ꯑ
ꯂꯥꯟ ꯃꯇꯝꯗ ꯄꯥꯈꯪ ꯑꯣꯏꯍꯧꯕ ꯄꯨꯟꯁꯤ ꯋꯥꯏꯗ ꯍꯥꯏꯕꯗꯣ
ꯀꯣꯏꯐꯝꯖ‌ꯦ ꯂꯩꯇꯕꯀꯣ
ꯑꯥ
ꯇꯧꯔꯤꯁꯦ
ꯊꯥꯕ ꯃꯇꯝ ꯀꯔꯤ ꯍꯥꯏꯁꯤꯔꯥ ꯆꯍꯤ ꯃꯈꯩ ꯆꯠꯈ꯭ꯔꯝ ꯂꯣꯏꯃꯛ ꯆꯠꯈ꯭ꯔꯕ ꯃꯥꯜꯂꯦꯗ ꯐꯠ ꯇꯕ ꯆꯍꯤꯈꯩ ꯂꯦꯝꯍꯧꯕ ꯃꯥꯜꯂꯦꯗ ꯆꯍꯤ ꯆꯍꯤ ꯁꯨꯝ ꯌꯦꯡꯁꯜꯂꯑꯒ ꯅꯦꯛꯁ ꯏꯌꯔ ꯂꯥꯛꯑꯒ ꯈꯔꯞ ꯐꯒꯦꯔꯥ ꯍꯥꯏꯅ ꯁꯨꯝ ꯈꯜꯂꯝꯕꯗꯣ ꯍꯦꯛ ꯌꯧꯁꯜꯂ ꯁꯨꯝ ꯁꯨꯝ ꯂꯨꯁꯜꯂꯛꯏꯅꯦ
ꯎꯝ
ꯅ꯭ꯌꯨ ꯏꯌꯥꯔ ꯍꯦꯛ ꯊꯣꯛꯄꯗꯒ ꯕꯥꯏ ꯕꯥꯏ ꯇꯨ ꯊꯥꯎꯖꯟ ꯇ꯭ꯋꯦꯟꯇꯤ ꯐꯥꯏꯚꯀ ꯇꯧꯔꯝꯕ ꯌꯥꯝ ꯅꯨꯡꯉꯥꯏꯅ ꯃꯪꯉꯝꯕ ꯃꯪꯗꯣ ꯍꯦꯛ ꯇꯨ ꯊꯥꯎꯖꯟ ꯇ꯭ꯋꯦꯟꯇꯤ ꯁꯤꯛꯁ ꯂꯥꯛꯄꯗꯗꯤ ꯏꯃꯩ
ꯑꯥ
ꯈꯜꯂꯝꯕꯗꯨꯒ ꯊꯧꯔꯛꯄꯗ ꯌꯥꯝ ꯈꯦꯠꯅꯔꯒ‌ꯦꯅ‌ꯦ
ꯃꯥꯅ‌ꯦ ꯈꯦꯠꯅꯔ
ꯌꯥꯔꯛꯇ꯭ꯔꯦ ꯀꯃꯥꯏꯟ ꯇꯧꯁꯤꯔꯥ
ꯑꯁ ꯈꯪꯗ꯭ꯔꯦ ꯌꯥꯔꯛꯇ꯭ꯔꯦ ꯄꯦꯔꯥ ꯀꯥꯔ
ꯅꯨꯄꯤꯗꯤ ꯊꯤꯔꯕ꯭ꯔꯣ
ꯊꯤꯗ꯭ꯔꯤꯗ ꯕ꯭ꯔꯗ ꯏꯁ ꯀꯗꯥꯏꯗꯒꯤ ꯏꯁ ꯏꯁꯥ ꯀꯥꯏꯗꯒꯤ ꯏꯟꯐ꯭ꯂꯦꯁꯟ ꯑ ꯋꯥꯡ ꯀꯥꯟꯁꯤꯗ ꯅꯨꯄꯤ ꯑꯃꯨꯛ ꯊꯤꯖꯜꯂꯗꯤ
ꯑꯥ
ꯀꯥꯗꯥꯏꯗꯒꯤ ꯍꯧꯖꯤꯛ ꯃꯇꯝꯗ ꯂꯨꯄꯥ ꯂꯤꯁꯤꯡ ꯇꯔꯥꯅ ꯍꯤꯡꯕ ꯋꯥꯔꯦꯗ
ꯑꯁ ꯌꯥꯗ꯭ꯔꯦ ꯊꯥꯏꯅꯗꯤ ꯂꯤꯁꯤꯡ ꯂꯤ ꯂꯤꯁꯤꯡ ꯐꯪꯕ ꯍꯥꯏꯖ‌ꯦ ꯃꯤ ꯌꯥꯝ ꯄꯥꯏꯕꯒꯤ ꯇꯥꯝꯗ ꯎꯁꯜꯂꯑꯦ ꯍꯟꯗꯛ ꯑꯩꯈꯣꯏ ꯃꯇꯝꯁꯤꯗꯗꯤ ꯂꯥꯛꯅ ꯍ‌ꯦꯟ ꯍꯧꯔꯦꯅꯦ ꯁ꯭ꯇꯥꯔꯇꯤꯡꯁꯦ
ꯥꯑꯥ ꯂꯥꯛ ꯐꯣꯛꯇ ꯀꯝ